ꯍꯂꯣ
ꯇꯥꯕꯥ ꯆꯥꯛ ꯆꯗꯕ‌ꯣ ꯅ‌ꯣꯏꯗꯤ
ꯑꯥ ꯆꯥꯗ꯭ꯔꯤ ꯅꯪꯈꯣꯏꯗꯤ ꯅꯪꯗꯤ
ꯑꯩꯈꯣꯏꯗꯤ ꯆꯥꯔꯦ
ꯑꯣ ꯀꯔꯤ ꯀꯔꯤ ꯏꯟꯁꯪꯔ
ꯑꯩꯈꯣꯏꯗꯤ ꯉꯁꯤ ꯌꯦꯟꯁꯥ ꯆꯥꯏꯌꯦ
ꯑꯣ ꯍꯥꯎꯕ꯭ꯔꯥ
ꯍꯣꯏ ꯍꯥꯎꯋꯦ ꯅꯣꯏꯗꯤ ꯀꯔꯤ ꯇꯧꯔꯤꯒꯦ
ꯊꯕꯛꯔꯥ
ꯑꯥꯎ
ꯀꯩꯁꯨ ꯇꯧꯗ‌ꯦꯗ
ꯑꯣ ꯂꯥꯏꯔꯤꯛꯀꯨꯝꯕꯗꯤ ꯇꯝꯕ꯭ꯔꯣ
ꯍꯣꯏ ꯂꯥꯏꯔꯤꯠ ꯇꯤ ꯇꯝ ꯇꯝꯃ‌ꯦ
ꯑꯣ
ꯅꯪꯗꯤ
ꯑꯩꯁꯦ ꯑꯁꯥꯏꯟꯃꯦꯟꯒꯨꯝꯕ ꯏꯔꯒ ꯏꯕꯨ ꯂꯣꯏꯗ꯭ꯔꯒ ꯂꯩꯔꯦ
ꯑꯣ ꯀꯔꯤꯁ ꯑꯦꯁꯥꯏꯟꯃꯦꯟꯔꯥ
ꯑꯩꯈꯣꯏ ꯁꯝꯃꯔ ꯚꯦꯀꯦꯁꯟ ꯄꯤꯕꯒꯤꯀꯣ
ꯎꯝ
ꯑ ꯑꯣꯖꯥ ꯍꯣꯏꯅ ꯂꯥꯏꯔꯤꯛ ꯅꯣꯠꯁ ꯏꯅꯤꯡꯉꯥꯏ ꯌꯥꯝ ꯄꯤꯌꯦ
ꯑꯍꯥ
ꯅꯣꯏꯗꯤ ꯁꯝꯃꯔ ꯚꯦꯀꯦꯁꯟ ꯄꯤꯗꯕ꯭ꯔꯥ
ꯄꯤ ꯄꯤꯌꯦ
ꯑꯣ ꯂꯣꯏꯔꯕꯣ ꯅꯠꯇ꯭ꯔꯒ ꯂꯣꯏꯗ꯭ꯔꯤꯕꯣ
ꯂ‌ꯣꯏꯔꯦ
ꯂ‌ꯣꯏꯔꯦ ꯑꯣ ꯅꯣꯏ ꯁꯝꯃꯔ ꯚꯦꯀꯦꯁꯟꯗꯤ ꯈꯨꯟ ꯆꯠꯄ꯭ꯔꯣ ꯅꯠꯇ꯭ꯔꯒ ꯁꯤꯗ ꯂꯩꯕ꯭ꯔꯣ
ꯑꯗꯨꯝ ꯁꯤꯗ ꯂꯩꯌꯦ
ꯑ
ꯅꯪꯗꯤ
ꯑꯩꯈꯣꯏꯗꯤ ꯁꯝꯃꯔ ꯚꯦꯀꯦꯁꯟ ꯌꯨꯝꯗ ꯂꯩꯌꯦ ꯑꯩꯁꯨ ꯑꯁꯦꯗ ꯂꯩꯌꯦ ꯅꯣꯏ ꯁꯝꯃꯔ ꯚꯦꯀꯦꯁꯟꯗ ꯑꯦꯁꯥꯏꯟꯃꯦꯟꯒꯨꯝꯕ ꯄꯤꯗꯦ
ꯈꯔ ꯈꯔꯗꯤ ꯄꯤꯌꯦ
ꯑꯣ ꯅꯨꯡꯉꯥꯏꯅꯦ ꯅꯣꯏꯗꯤ ꯈꯔ ꯈꯔꯅꯦ ꯑꯩꯈꯣꯏꯗ ꯁꯞꯖꯦꯛ ꯂꯣꯏꯅꯃꯛ ꯄꯤ
ꯑ‌ꯣ ꯍ‌ꯣ ꯇꯜꯂ‌ꯦꯗ ꯑꯗꯨꯗꯤ
ꯍꯣꯏ
ꯅꯪꯗꯤ ꯀ꯭ꯂꯥꯁ ꯀꯌꯥ ꯇꯝꯕ꯭ꯔꯣ
ꯑꯩꯔ‌ꯣ
ꯎꯝ
ꯕꯤ ꯑꯦ ꯁꯤꯛ ꯁ‌‌ꯦꯝ
ꯍꯥꯥ
ꯕꯤ ꯑꯦ ꯁꯤꯛ ꯁ‌ꯦꯝ
ꯑꯣ ꯅꯪꯗꯤ ꯌꯥꯝ ꯇꯝꯊꯒ꯭ꯔꯦꯅꯦ
ꯐꯠꯇ‌ꯦꯅꯦ ꯅꯪꯗꯤ
ꯑꯗꯤ ꯀ꯭ꯂꯥꯁ ꯇꯨꯋ‌꯭‌ꯦꯜꯐ ꯅ‌ꯦ
ꯑꯣ ꯑꯉꯥꯡ ꯃꯆꯥꯔꯥ
ꯑꯉꯥꯡ ꯃꯆꯥꯅ‌ꯦ ꯍꯣꯏ ꯆꯤꯆꯦꯗꯤ ꯑꯗꯨ ꯇꯝꯕ ꯂꯣꯏꯔꯒ ꯀꯔꯤ ꯇꯧꯒꯦꯅ ꯈꯜꯂꯤꯒꯦ
ꯆꯤꯆꯦꯗꯤ ꯆ‌ꯦꯗꯤ ꯈꯟꯗꯦꯗ ꯀꯔꯤꯁꯨ ꯇꯧꯔꯣꯏ
ꯀꯔꯤꯁꯨ ꯇꯧꯔꯣꯏ
ꯎꯝ ꯑꯗꯨꯝ ꯌꯨꯝꯗ ꯂꯩꯒꯅꯤ
ꯑꯁ ꯀꯔꯤꯒꯤ ꯇꯧꯅꯤꯡꯗꯕ꯭ꯔꯣ ꯅꯪꯗꯤ
ꯄꯛꯇꯤ ꯇꯧꯅꯤꯡꯗꯦꯗ
ꯑꯩꯗꯤ ꯆꯤꯆ‌ꯦ ꯑꯣꯏꯔꯝꯃꯗꯤ ꯇꯤꯆꯥꯔ ꯇꯝꯕ ꯆꯠꯀꯅꯤ ꯑꯩꯗꯤ
ꯇꯤꯆꯥꯔ ꯔ‌
ꯍꯣꯏ ꯑꯩꯗꯤ ꯇꯤꯆꯥꯔ ꯌꯥꯝ ꯇꯧꯅꯤꯡꯉꯦ ꯅ ꯀꯔꯤꯒꯤ
ꯇꯜꯂ‌ꯦ ꯏꯁꯇꯨꯗꯦꯟ ꯒꯨꯝ ꯇꯥꯛꯀꯅꯤ ꯀꯔꯤꯒꯨꯝꯄ ꯇꯧꯔꯒ ꯇꯜꯂ‌ꯦꯗ ꯑꯩꯗꯤ
ꯑꯩꯗꯤ ꯑꯣꯖꯥ ꯌꯥꯝ ꯑꯣꯏꯅꯤꯡꯉꯦ ꯑꯩꯗꯤ
ꯑꯣ ꯑꯗꯨꯗꯤ ꯇꯨꯋ‌ꯦ꯭ꯜꯐ ꯂ‌ꯣꯏꯔꯗꯤ ꯑ‌ꯣꯖꯥ ꯇꯝꯒꯦꯔꯥ ꯅꯠꯇ꯭ꯔꯒ ꯀꯔꯤꯒ ꯇꯧꯒꯦꯔꯥ
ꯑꯩ ꯐꯥꯁ ꯇ ꯎꯝ ꯀꯣꯂꯦꯖ ꯀꯥꯈ꯭ꯔꯕ ꯃꯇꯨꯡꯗ ꯒ꯭ꯔꯦꯖꯨꯑꯦꯁꯟ ꯂꯣꯏꯔꯒ ꯑꯣꯖꯥꯒꯤ ꯑꯃꯨꯛ ꯇ꯭ꯔꯥꯏ ꯇꯧꯒꯅꯤ
ꯑꯣ ꯐꯔꯦ ꯐꯔꯦ
ꯆꯦꯆ‌ꯦꯗꯤ ꯃꯆꯤꯟ ꯃꯅꯥꯎ ꯀꯌꯥ ꯂꯩꯕ꯭ꯔꯣ
ꯑꯅꯤ ꯑꯍꯨꯝ ꯂꯩꯌ‌ꯦ ꯅꯪꯗꯤ
ꯑꯩꯗꯤ ꯑꯩ ꯈꯛꯇꯅꯦ
ꯋꯥ ꯅꯨꯡꯉꯥꯏ ꯌ‌ꯦ ꯃ‌ꯣꯏ ꯃꯤꯗꯤ
ꯍ‌ꯣꯏ
ꯎꯝ
ꯑꯗꯨ ꯆꯤꯆꯦꯒꯤꯗꯤ ꯅꯪꯅ ꯐꯥꯔꯁ꯭ꯔꯣ
ꯅ ꯅꯠꯇ‌ꯦ ꯑꯩꯅ ꯁ‌ꯦꯛ‌ꯦꯟ
ꯑꯣ ꯃꯣꯏꯗꯤ ꯀꯔꯤ ꯀꯔꯤ ꯇꯧꯕ꯭ꯔꯣ
ꯃꯣꯏꯁꯨ ꯑꯗꯨꯝ ꯂꯥꯏꯔꯤꯛ ꯇꯝꯔꯒ ꯂꯩꯌꯦ
ꯑꯣ
ꯎꯝ ꯅꯣꯏꯒꯤ ꯕꯦꯠꯁꯨ ꯂꯩꯕꯅꯦ
ꯑꯣ
ꯎꯝ
ꯃꯥ ꯃꯥꯗꯤ ꯆꯍꯤ ꯀꯌꯥꯔꯣ
ꯅꯥꯏꯟꯇꯤꯟ
ꯑꯣ
ꯅꯪ ꯁꯨꯅꯤꯀꯣ ꯅꯥꯏꯟꯇꯤꯟ
ꯍꯣꯏ ꯑꯩꯁꯨ ꯅꯥꯏꯟꯇꯤꯟꯅꯦ
ꯍꫭꯏ ꯎꯝ
ꯑꯗꯨ ꯆꯦꯆꯦꯈꯣꯏꯗꯤ ꯔꯦꯟꯔꯣ ꯅꯠꯇ꯭ꯔꯒ ꯃꯁꯥꯒꯤ ꯌꯨꯝꯔꯣ
ꯑꯣꯁꯥꯏꯒꯤ ꯌꯨꯝꯗꯅꯦ
ꯑꯣ
ꯎꯝ ꯅꯪꯁꯨꯅꯤꯀꯣ
ꯍꯣꯏ ꯑꯩꯈꯣꯏꯁꯨ ꯏꯁꯥꯒꯤ ꯌꯨꯝꯅꯦ
ꯑꯥ ꯐꯔꯦ ꯐꯔꯦ
ꯑꯗꯨ ꯅꯣꯏꯗꯤ ꯂꯧꯕꯨꯛꯀꯨꯝꯕ ꯂꯩꯇꯕ꯭ꯔꯥ
ꯀꯔꯤ
ꯂꯧꯕꯨꯛ
ꯑ ꯂꯩꯥꯇꯦ ꯂꯩꯇꯦ
ꯂꯩꯇ‌ꯦ
ꯎꯝ
ꯑꯥ ꯑꯩꯈꯣꯏꯗꯤ ꯀꯣ ꯑꯩꯈꯣꯏꯗꯤ ꯑꯩꯈꯣꯏ ꯄꯨꯄꯨꯒꯤ ꯂꯩꯌꯦꯕꯀꯣ
ꯎꯝ
ꯑꯗꯣ ꯑꯩꯈꯣꯏꯗꯤ ꯅꯨꯡꯇꯤꯒꯤ ꯉꯥꯐꯕ ꯉꯥ ꯐꯥꯎꯕ ꯊꯔꯣꯏ ꯈꯨꯝꯕ ꯆꯠꯂꯦ ꯑꯩꯈꯣꯏꯗꯤ
ꯑꯥ
ꯍꯣꯏ ꯅꯣꯏ ꯅꯣꯏꯁꯨ ꯍꯌꯦꯡ ꯀꯥꯡ ꯀꫭꯏꯕ ꯂꯥꯛꯑꯣ ꯂꯧꯕꯨꯛꯇ ꯄꯨꯕꯤꯒꯦ
ꯑꯣ ꯂꯥꯛꯀꯦ ꯂꯥꯛꯀꯦ ꯉꯥꯏꯔꯣꯀꯣ
ꯍꯣꯏ ꯉꯥꯏꯔꯝꯒꯦ
ꯍꯜꯂꯣ
ꯍꯜꯂꯣ
ꯑꯥ ꯀ꯭ꯔꯤꯅꯣ
ꯀꯩꯇꯧꯔꯤꯒꯦ ꯅꯣꯏꯗꯤ
ꯀꯔꯤꯁꯨ ꯇꯧꯗꯦ ꯅꯪꯗꯤ
ꯑꯩꯈꯣꯏꯁꯨ ꯀꯔꯤꯁꯨ ꯇꯧꯗꯦ ꯑꯗꯨꯝ ꯐꯝꯃꯒ ꯂꯩꯌꯦ
ꯎꯝ ꯉꯁꯤ ꯀꯔꯤꯇꯧꯕ꯭ꯔꯣ
ꯉꯁꯤ ꯑꯩꯈꯣꯏꯗꯤ ꯏꯃꯥꯟꯅꯕꯤꯁꯤꯡꯒ ꯑꯥ ꯂꯣꯇꯁ ꯌꯥꯝ ꯍꯧꯕꯗꯨ
ꯑꯧ
ꯑꯗꯨꯗꫭ ꯀꯣꯏꯕ ꯆꯠꯂꯦ ꯅꯪꯗꯤ ꯀꯣꯏꯕ ꯆꯠꯇ꯭ꯔꯣ
ꯅꯨꯡꯉꯥꯏꯔꯦ ꯅꯣꯏꯗꯤ
ꯍꯣꯏ ꯅꯣꯏꯗꯤ ꯀꯣꯏꯕ ꯆꯠꯇ꯭ꯔꯣ
ꯆꯠꯇ‌ꯦ ꯑꯩꯈꯣꯏꯗꯤ
ꯑꯁ ꯀꯔꯤꯒꯤꯔꯥ
ꯑꯩꯈꯣꯏꯗꯤ ꯆꯠꯄ ꯌꯥꯗꯦ ꯍꯥꯏꯕꯅꯦ
ꯑꯣ ꯅꯣꯏꯗꯤ ꯎꯝ ꯅꯃꯥꯟꯅꯕꯤꯁꯤꯡꯗꯣ ꯁꯟꯗꯦꯒꯨꯝꯕꯗꯁꯨ ꯀꯣꯏꯕ ꯆꯠꯇꯕ꯭ꯔꯣ
ꯆꯠꯇꯦ
ꯑꯩꯈꯣꯏꯗꯤ ꯏꯃꯥꯟꯅꯕꯤ ꯑꯩꯈꯣꯏꯒ ꯑꯗꯨꯝ ꯁꯟꯗꯦ ꯈꯨꯗꯤꯡꯒꯤ ꯀꯣꯏꯕ ꯆꯠꯂꯦ ꯑꯩꯗꯤ
ꯅꯣꯏꯗꯤ ꯇꯤꯟ ꯍꯥ ꯆꯔꯄꯌ ꯌꯥꯕ꯭ꯔꯣ
ꯍꯣꯏ ꯀꯗꯤ ꯑꯦꯄ꯭ꯂꯤꯀꯦꯁꯟ ꯂ ꯑꯣꯖꯟꯇ ꯆ ꯀꯩꯌꯦ
ꯅꯨꯡꯉꯥꯏꯔꯤꯅꯦ ꯑꯩꯈꯣꯏꯗꯤ ꯑꯦꯄ꯭ꯂꯤꯀꯦꯁꯟꯁꯨ ꯂꯧꯕ ꯌꯥꯗꯦ
ꯑꯣ ꯃꯥꯇꯅꯦ
ꯑ ꯑꯗꯤ ꯆꯀꯦꯔ ꯑꯗꯨꯗꯤ
ꯍꯌꯦꯡꯁꯨ ꯆꯠꯀꯅꯤ ꯑꯩꯈꯣꯏꯁꯦ ꯆꯔꯆ ꯀꯥꯕ ꯆꯠꯀꯅꯤ
ꯅꯨꯡꯉꯥꯏꯔꯦ ꯅꯨꯡꯇꯤꯟꯅ ꯆꯠꯂ ꯅꯣꯏꯗꯤ
ꯍꯣꯏ ꯅꯗꯤ ꯆꯂꯣ ꯑꯩꯒ ꯏꯃꯥꯟꯅꯕꯤ ꯈꯣꯏꯒ ꯆꯠꯀꯅꯤ ꯅꯣꯏꯗꯤ ꯆꯠꯂꯣꯏꯗ꯭ꯔꯣ
ꯀꯣꯏꯗꯤ ꯆꯠꯂꯦ ꯑꯩ ꯈꯣꯏ ꯎꯁꯨ ꯄꯨꯔꯣ
ꯍꯣꯏ ꯄꯄꯤꯒꯦ
ꯄꯨꯣ
ꯅꯪ ꯑꯦꯝ ꯕꯤ ꯁꯤ ꯆꯔꯆꯇ ꯀꯥꯕ꯭ꯔꯥ
ꯎꯝ ꯀꯜꯁꯤ
ꯑꯣ ꯑꯦꯝꯕꯤꯁꯤ ꯆꯔꯆꯇꯣ ꯀꯥꯕꯗ ꯌꯥꯝ ꯅꯨꯡꯉꯥꯏꯕꯅꯦ
ꯑꯣ ꯍꯌꯦ ꯇꯦ ꯑꯗꯨ ꯀꯥꯏꯔ
ꯍꯣꯏ ꯑꯩꯈꯣꯏ ꯑꯗꯨꯗ ꯀꯥꯒꯅꯤ
ꯅꯪꯅꯦꯅꯦꯌꯦ
ꯍꯣꯏ
ꯔꯦ
ꯍꯌꯦꯡꯀꯥꯟ ꯅꯣꯏꯁꯨ ꯐ꯭ꯔꯤ ꯂꯩꯔꯗꯤ ꯍꯥꯏꯔꯛꯑꯣ ꯄꯨꯕꯤꯒꯦ
ꯑꯩ ꯄꯨꯔ ꯈꯨꯁꯨ
ꯍꯣꯏ ꯀꯕꯤ ꯀꯦ
ꯎ ꯅꯣꯏ ꯍꯪꯕ꯭ꯔꯥ
ꯍꯥꯥ
ꯍꯪ꯭ꯔꯅꯥ
ꯍꯪꯕ꯭ꯔꯥ ꯍꯥꯏꯕ
ꯍꯣꯏ ꯑꯦꯄ꯭ꯂꯤꯀꯦꯁꯟ
ꯍꯣꯏ ꯍꯪꯉꯦ
ꯑꯣ ꯃꯥꯅꯦ
ꯑꯩꯈꯣꯏ ꯑꯥꯒꯁꯇ ꯑꯦꯛꯖꯥꯝ ꯂꯩꯕꯒꯤꯀꯣ
ꯎꯝ
ꯑꯗꯨꯒꯤ ꯀꯥꯎꯕ ꯆꯠꯂꯨꯒꯦ ꯇꯧꯕ
ꯑꯪ
ꯑꯩꯈꯣꯏ ꯏꯃꯥꯟꯅꯕꯤꯁꯨ ꯌꯥꯝ ꯂꯥꯛꯀꯅꯤ
ꯑꯣ ꯑꯩꯁꯨ ꯄꯔꯣ ꯑꯗꯨꯗꯤ
ꯍꯣꯏ
ꯅꯣꯏꯗꯤ ꯀꯔꯤ ꯀꯔꯤ ꯇꯧꯔ ꯂꯩꯕ꯭ꯔꯣ
ꯍꯥꯏꯗꯤ ꯂꯥꯏꯔꯤꯛ ꯄꯥꯔ ꯂꯩꯌꯦ
ꯑꯦꯛꯖꯥꯝ ꯂꯩꯕ꯭ꯔꯣꯅꯁꯨ
ꯑꯦꯛꯖꯥꯝꯗꯌꯦ ꯀꯩꯁꯨ
ꯀꯗꯣꯉꯩ ꯍꯥꯥ ꯄ ꯍꯜꯂꯣ ꯍꯜꯂꯣ ꯨꯔ ꯍꯜꯂꯣ ꯇꯥꯕ꯭ꯔꯥ ꯍꯜꯂꯣ